ꯑꯣ ꯇꯥꯔꯦꯀꯣ
ꯑꯣꯏꯇꯥꯥꯏꯦ
ꯑꯣ ꯑꯣ
ꯅꯣꯏ ꯑꯗꯨꯨꯝꯗꯚꯥꯏ ꯂꯥꯛꯄ꯭ꯔꯣꯁꯦ
ꯀꯔꯦ
ꯂꯥꯏ ꯂꯥꯛꯄ꯭ꯔꯣ ꯅꯣꯏꯔꯣꯝꯗ
ꯍꯣꯏ ꯃꯥꯏ ꯂꯥꯛꯑꯦ ꯅꯣꯏꯗꯗꯤ ꯂꯥꯛꯇꯕ꯭ꯔꯣ
ꯂꯥꯛꯀꯦ
ꯍꯧꯖꯤꯛ ꯏꯃꯥꯟꯅꯕꯤꯁꯨ ꯃꯒꯤ ꯃꯣꯏꯒꯤ ꯂꯩꯀꯥꯏꯗ ꯃꯥꯏ ꯂꯥꯛꯇꯦꯅ ꯀꯣꯜ ꯇꯧꯔꯛꯑꯦ ꯃꯥꯏ ꯂꯥꯛꯄ꯭ꯔꯥꯅ
ꯑꯩꯈꯣꯏ ꯋꯏ ꯂꯩꯀꯥꯏ ꯃꯅꯥ ꯑꯃ ꯂꯩꯅ ꯑꯗꯨꯗꯤ
ꯀꯔꯤ ꯍꯗꯦ
ꯂꯥꯏ ꯂꯥꯛꯈꯦꯅꯦꯃꯣ
ꯑꯣ ꯑꯣ
ꯈꯔ ꯂꯥꯡ ꯈꯔꯥ ꯂꯧꯕꯗꯣ
ꯑꯣ ꯃꯥꯏ ꯂꯥꯛꯄꯤꯒꯦꯔꯥ
ꯑꯣꯏ
ꯑꯣ ꯑꯣ ꯌꯥꯝ ꯂꯥꯎꯔꯒ ꯂꯩꯥꯛꯅꯦ ꯍꯔꯥꯎ ꯃꯥꯜꯂꯤ ꯌꯨꯝꯒꯤ ꯃꯤꯔ ꯅꯠꯇ꯭ꯔꯒ ꯅꯪꯒꯤꯁꯔ ꯊꯦꯡꯅꯥ ꯊꯧꯅꯥꯕ ꯃꯤ ꯌꯨꯝꯁꯤꯡꯅꯣ
ꯑꯩꯒ ꯊꯦꯡꯅꯕ ꯑꯩꯒꯤ ꯅꯥꯏꯕꯔ ꯥꯏꯕꯔꯔꯤꯡ ꯍꯥꯏꯥꯏ
ꯑꯣ ꯑꯣ ꯍꯣꯏ ꯍꯣꯏ ꯈꯪꯅꯕ
ꯊꯪꯅꯕ
ꯍꯣꯏ ꯊꯪꯅꯥꯑꯕ ꯌꯨꯝ
ꯑꯣ ꯅꯅꯦ
ꯊꯥꯏꯅꯦ ꯉꯁꯤꯗꯤ ꯂꯥꯏꯕ꯭ꯔꯦꯔꯤ ꯆꯠꯄ꯭ꯔꯣ
ꯃꯁꯤ ꯑꯩ ꯆꯠꯇꯦ
ꯑꯣ ꯑꯣ ꯀꯔꯤꯒꯤ
ꯆꯂ ꯄꯅꯤꯗꯕ
ꯌꯥꯎꯔꯃꯅꯦ ꯉꯁꯤꯐꯕꯥꯎ ꯌꯦꯡꯗꯣꯏꯔꯥ ꯅꯪꯁꯨ
ꯉꯁꯤꯗꯤ ꯌꯦꯡꯁꯦꯔꯅ ꯉꯥꯏꯔꯒ ꯂꯩꯕꯅꯤꯅꯦ
ꯑ ꯆꯅꯌꯦ ꯌꯦꯁꯦ
ꯅꯪꯁꯨ ꯌꯦꯡꯒꯦꯔꯣ
ꯍꯣꯏ ꯌꯦꯡꯒꯅꯤ ꯀꯩꯅꯣ ꯑꯩꯗꯤ ꯑꯗꯨꯝ ꯌꯦꯡꯉꯦ
ꯑꯣꯆꯥ
ꯅꯨꯄꯥꯒ ꯆꯞ ꯃꯥꯟꯅꯩꯌꯦ ꯑꯩꯗꯤ
ꯅꯨꯄꯥ ꯃꯟꯕꯔꯣꯅ ꯅꯨꯄꯥ ꯃꯟꯕꯔꯣ ꯍꯥꯏꯕꯅꯤꯗ
ꯑꯗꯨꯝ ꯃꯟꯕ ꯅꯠꯇꯦꯗ ꯕꯣꯜꯗꯤ ꯑꯗꯨꯝ ꯌꯦꯡꯅꯤꯡꯕꯒꯤꯀꯣ
ꯑꯣ ꯅꯪꯒꯤ ꯀꯔꯦꯛꯇꯔꯒꯨꯝꯕ ꯍꯥꯏꯗꯤ ꯅꯪꯒꯤ ꯇꯧꯕ ꯃꯑꯣꯡꯗꯣ ꯅꯨꯄꯥ ꯃꯟ꯭ꯔꯣ ꯍꯥꯏꯕꯅꯤꯗ
ꯅꯠꯇꯦ ꯑꯗꯨꯗꯤ ꯇꯧꯗꯦꯗ ꯅꯨꯄꯥ ꯁꯥꯕ ꯀꯔꯤ ꯍꯥꯢꯁꯦꯔ ꯑꯩꯅ ꯈꯟꯕꯗꯗꯤ ꯅꯨꯄꯥ ꯁꯥꯅꯤ ꯑꯨꯝ ꯇꯥꯎꯔꯅꯦ
ꯋꯥꯡ ꯆꯥꯎꯕ꯭ꯔ ꯅꯪ
ꯎꯝ ꯇꯥꯎꯗꯦ ꯇꯥꯎꯗꯦ
ꯋꯥꯡꯇꯅ
ꯀꯔꯤ
ꯋꯥꯡꯕ꯭ꯔꯣ ꯅꯪ ꯍꯥꯢꯠ ꯅꯪꯒꯤ ꯍꯥꯏꯠ ꯀꯌꯥꯒꯨꯝꯕ ꯑꯣꯏꯒꯦ
ꯑ ꯋꯥꯡꯗꯦ ꯑꯩꯗꯤ ꯅꯦꯝꯃꯦ ꯑꯩꯗꯤ ꯑꯗꯨ ꯀꯪꯉꯦ ꯅꯨꯄꯤ ꯄꯤꯛꯄꯅꯤ ꯑꯩꯗꯤ ꯈꯪꯗꯦꯗ ꯍꯥꯏꯠ ꯀꯔꯤ
ꯍꯥꯏꯠ ꯈꯪꯗꯦ
ꯀꯔꯤ
ꯅꯪꯒꯤ ꯍꯥꯏꯠ ꯍꯥꯏꯠꯗꯣ ꯈꯪꯗ꯭ꯔꯣ
ꯑ ꯈꯪꯗꯦ ꯑꯩ
ꯑꯦꯄ꯭ꯔꯣꯁꯤꯃꯦꯁꯟꯁꯨ ꯈꯥꯡꯇꯦ
ꯍꯣꯏ ꯈꯪꯗꯦ
ꯗꯣ ꯋꯥꯏꯠ ꯗꯤ
ꯋꯦꯠꯗꯤ ꯐꯣꯔꯇꯤ ꯇꯨ
ꯐꯣꯔꯇꯤꯇꯨ
ꯍꯣꯢ ꯀꯔꯤ ꯈꯜꯂꯤꯅ ꯐꯣꯔꯇꯤ ꯇꯨ ꯑꯣꯏꯔꯀꯥꯟꯗ ꯑꯩꯒꯤ ꯍꯥꯏꯠꯇꯣ
ꯐꯣꯔꯇꯤ ꯇꯨ ꯑꯣꯏꯔꯗꯤ ꯑꯗꯨꯗꯤ ꯌꯥꯝ ꯋꯥꯡ ꯋꯥꯡꯕꯁꯨ ꯅꯠꯇ ꯃꯥꯜꯂꯦ
ꯋꯥꯡꯕꯁꯨ ꯅꯠꯇꯦ ꯌꯦ ꯑꯗꯨꯝ ꯅꯦꯝꯃꯦ ꯑꯩꯗꯤ ꯁꯣꯔꯠ ꯑꯣꯢꯌꯦ ꯌꯥꯝ ꯄꯤꯛ ꯑꯦ ꯑꯩꯗꯤ ꯅꯨꯄꯤ ꯌꯥꯝ ꯄꯤꯛꯄꯅꯦ
ꯑꯗꯨꯃꯥꯢ ꯑꯗꯨ ꯃꯥꯏ ꯃꯥꯜꯂꯦ ꯐꯣꯔꯇꯤ ꯇꯨ ꯑꯣꯢꯌꯦ ꯑꯁ ꯐꯣꯔꯇꯤ ꯇꯨꯗꯣ
ꯍꯣꯏ ꯁꯦꯡꯕꯅꯦ ꯄꯤꯛ ꯇ꯭ꯔꯨꯅꯦ
ꯑꯣꯆꯥ ꯑꯗꯨꯗꯤ ꯋꯥꯏꯛꯁꯨ ꯈꯔ ꯑꯟꯗꯔ ꯕꯤꯂꯣ ꯍꯥꯏꯕ ꯇꯥꯔꯦ
ꯎ
ꯑꯗꯨꯒ ꯍꯥꯏꯠꯒꯤ ꯑꯥꯏ ꯕꯤ ꯄꯤ ꯑꯥꯏ ꯕꯤ ꯄꯤ ꯑꯥꯏ ꯕꯤ ꯄꯤ ꯅꯠꯇꯦ ꯑꯩ ꯑꯥꯏ ꯕꯤ ꯑꯥꯏ ꯕꯤ ꯇꯞꯄꯔꯥ ꯑꯗꯨ ꯈꯪꯕ꯭ꯔꯥ
ꯈꯪꯗꯦ ꯀꯔꯤ ꯀꯔꯤ ꯍꯥꯏꯕ꯭ꯔꯥ
ꯑꯥꯏꯕꯤ ꯑꯦꯝ ꯍꯥꯏꯗꯤ ꯑꯥꯏ ꯕꯤ ꯑꯦꯝ
ꯑꯩ ꯕꯤ ꯑꯦꯝ
ꯎꯝ
ꯎꯝ
ꯑꯥꯏ ꯕꯤ ꯑꯦꯝ ꯍꯥꯏꯕ ꯍꯣꯔꯦꯟ ꯒꯨꯒꯜꯗ ꯌꯦꯡꯉꯣꯀꯣ
ꯍꯣꯏ ꯍꯣꯏ ꯑꯗꯨꯗ ꯆꯤꯡꯉꯦ ꯍꯥꯏꯕ꯭ꯔꯅꯦ
ꯑꯗꯨꯗꯣ ꯑꯗꯨꯗꯣ ꯕꯦꯂꯦꯟꯁ ꯌꯥꯎ ꯇꯣꯏꯕꯃꯜ ꯂꯩꯦꯕ ꯅꯪꯒꯤꯗꯣ
ꯑꯣ ꯍ ꯑꯩ ꯑ ꯍꯥꯏ ꯀ ꯍꯣꯏ ꯎ ꯐꯣꯔꯇꯤ ꯇꯨꯒꯨꯝꯕꯗꯤ ꯑꯩ ꯌꯥꯝ ꯀꯥꯡꯉꯦꯀꯣ ꯑꯗꯨ ꯑꯣꯏꯔꯁꯨ ꯃꯤꯗꯤ ꯑꯗꯨꯝ ꯌꯥꯅꯤ ꯍꯥꯏ ꯍꯥꯏꯗꯤ ꯃꯄꯥꯟꯗꯗꯤ ꯌꯥꯅꯤ ꯍꯥꯏꯅꯤꯗ ꯍꯥꯏꯕꯗꯤ ꯑꯣꯚꯔ ꯋꯦꯠ ꯀꯔꯤ ꯍꯥꯏꯁꯤꯔꯥ ꯑꯗꯨꯗꯤ ꯑꯣꯚꯔꯋꯦꯠꯇꯤ ꯅꯠꯇꯦ ꯆꯞ ꯆꯥꯔꯦ ꯍꯥꯏꯒ꯭ꯔꯥ ꯈꯪꯗ꯭ꯔꯦ ꯃꯄꯥꯟꯗꯗꯤ ꯀꯣ ꯑꯩꯈꯣꯏꯗꯗꯤ ꯀꯥꯡꯉꯦ ꯍꯥꯏꯌꯦ ꯍꯧꯖꯤꯛꯀꯤ ꯑꯗꯨꯗꯒꯤ ꯈꯔ ꯀꯔꯤ ꯍꯥꯏꯁꯤꯔꯥ ꯑꯩꯅ ꯈꯥꯟꯕꯗꯤ ꯐꯣꯔꯇꯤ ꯁꯤꯛꯁꯀ ꯁꯨꯔꯥꯝꯒ ꯅꯤꯅ ꯑꯩꯅ ꯈꯂꯦ ꯍꯧꯖꯤꯛꯇꯤ ꯈꯔ ꯅꯣꯏꯍꯂꯦꯕ ꯑꯩꯁꯦ ꯁꯤꯦꯁꯨ ꯃꯄꯥꯟ ꯊꯣꯛꯧꯔꯀꯥꯟꯗ ꯏꯃꯥꯟꯅꯕꯤ ꯑꯃ ꯎꯕ ꯍꯥꯏ ꯁ꯭ꯀꯨꯜꯒꯤꯀꯣ
ꯎꯝ
ꯅꯣꯏ ꯅꯉꯥꯡ ꯍꯧꯖꯤꯛꯀꯥꯟ ꯅꯣꯏ ꯅꯣꯏꯕꯒꯤꯔꯥ ꯈꯔ ꯅꯣꯏꯌꯦꯅ ꯑꯩꯉꯣꯟꯗ ꯍꯥꯏꯔꯛꯑꯦ ꯀ ꯅꯣꯌꯦꯩꯅ
ꯅꯪꯁꯦ ꯅꯪꯁꯦ ꯐꯦꯟ ꯊꯥꯔꯒ ꯂꯩꯕ꯭ꯔꯣ
ꯍꯣꯏ ꯐꯦꯟ ꯊꯥꯏꯌꯦ ꯀꯔꯤ ꯇꯥꯕ꯭ꯔꯥ
ꯆꯦꯡꯒꯤ ꯃꯈꯣꯟ ꯆꯦꯡꯒꯤ ꯃꯈꯣꯟ ꯌꯥꯝ ꯊꯣꯏꯅꯦ
ꯑꯣ ꯑꯣ ꯁꯥꯕꯒꯤꯅꯦ ꯑꯩꯅ ꯁꯥꯕꯒꯤ ꯐ‌ꯦꯟ ꯈꯔ ꯀꯟꯅ ꯊꫭꯛ ꯇꯥꯎꯕꯀꯣ ꯑꯗꯨꯒꯤ
ꯌꯥꯝ ꯁꯥꯕ꯭ꯔꯣꯅꯦ ꯍꯧꯖꯤꯕꯣ
ꯑꯁ ꯐꯦꯟ ꯀꯟꯅ ꯊꯥꯗꯗꯤ ꯀꯔꯤ ꯍꯥꯏꯁꯤꯔ ꯅꯨꯡꯗꯥꯡꯗꯗꯤ ꯈꯔ ꯁꯥꯏꯌꯦ ꯑꯩꯈꯣꯏꯒꯤ ꯌꯨ ꯀꯥꯗꯤꯀꯣ ꯑꯌꯨꯛꯇ ꯍꯧꯔꯛꯂꯗꯤ ꯑꯗꯨꯝ ꯏꯪꯪꯒꯅꯤ ꯅꯨꯡꯗꯥꯡꯗꯗꯤ ꯌꯥꯝ ꯁꯥꯕ ꯑꯗꯨꯒꯤ
ꯑꯣ ꯑꯠ ꯆꯥ ꯆꯥ
ꯎ
ꯅꯣꯏꯗꯤ ꯇꯥꯎꯍꯗꯕ꯭ꯔꯣ ꯁꯨꯃꯥꯏꯅ
ꯍꯜꯂꯣ
ꯍꯣꯏ ꯁꯨꯃꯥꯏꯅ
ꯑꯩꯗꯤ ꯐꯦꯟ ꯊꯥꯗꯦ ꯑꯩꯈꯣꯏꯗꯤ ꯐꯦꯟ ꯊꯥꯅꯤꯡꯉꯥꯏ ꯗꯔꯀꯥꯔ ꯑꯣꯏ
ꯑꯣ ꯐꯥꯏꯅꯦ ꯑꯗꯨꯁꯦ
ꯑꯩꯈꯣꯏꯗꯤ ꯌꯥꯝ ꯏꯪꯉꯦ
ꯑꯣ ꯑꯩꯣꯏꯁꯤ ꯍꯣꯏ ꯑꯩꯏꯗꯤ ꯁꯥꯏꯌ‌ꯦ ꯍꯣꯔꯦꯟ ꯏꯔꯨꯒꯦ ꯇꯧꯕꯅꯤ ꯑꯩꯆꯦ
ꯑꯣ
ꯉꯍꯥꯛ ꯂꯥꯏꯔꯒ ꯁꯥꯕꯒꯤ ꯏꯔꯨꯗ꯭ꯔꯗꯤ ꯇꯨ ꯌꯥꯔꯔꯣꯏ ꯀꯦ ꯉꯁꯤꯁꯨ ꯑꯩꯈꯣꯏ ꯑꯩꯗꯤ ꯕꯖꯥꯔ ꯌꯥꯝ ꯆꯠꯄꯒꯤꯀꯣ ꯀꯣꯏꯕ ꯆꯠꯂꯦ ꯕꯕꯣꯛ ꯈꯣꯏ ꯄꯨꯄꯨ ꯈꯣꯏ ꯅꯦꯅꯦ ꯆꯤꯆꯦ ꯁꯣ ꯀꯣꯏꯆꯠ ꯆꯂꯒ ꯑꯁ ꯌꯥꯝ ꯁꯥꯏꯌ‌ꯦ ꯅꯨꯡꯉꯥꯏꯁꯨ ꯅꯨꯡꯉꯥꯏꯌꯦ ꯉꯁꯦ ꯅꯠꯇ ꯑꯗꯨꯝ ꯀꯣꯏꯕ ꯆꯠꯄꯅꯤꯗ ꯑꯩꯈꯣꯏ ꯕꯣꯔꯤꯡ ꯆꯨꯋꯦꯅ ꯀꯣꯏꯕ ꯆꯠꯁꯦꯅ ꯁꯨꯃꯥꯏꯅ ꯑꯗꯨꯝ ꯀꫭꯏꯊꫭꯛꯔ ꯀꯅꯤ ꯅꯪꯗꯤ ꯑꯗꯨꯝ ꯌꯨꯝꯗ ꯂꯥꯏꯕ‌꯭ꫪꯅ‌ꯦ ꯁꯤꯗꯤ ꯃꯄꯥꯟꯒ ꯊꯣꯛꯇꯕꯤꯗ
ꯑꯩ ꯏꯚꯤꯅꯤꯡꯗꯤ ꯋꯥꯛꯀꯤꯡ ꯊꫭꯑꯦꯕꯀꯣ
ꯑꫭꯏ
ꯑꯗꯨ ꯑꯗꯨ ꯅꯠꯇ꯭ꯔꯒꯗꯤ ꯑꯗꯨꯝ ꯂꯩꯌꯦ ꯌꯨꯝꯗ
ꯑꯣ ꯋꯥꯛꯀꯤꯡ ꯆꯠꯐꯝ ꯆꯠꯐꯝ ꯑꯗꯨꯝ ꯅꯨꯡꯉꯥꯏꯕ꯭ꯔꯅꫭ ꯅꫭꯏ
ꯑꯄꯥ ꯈꯪꯕ꯭ꯔꯣ
ꯍꯥꯥ
ꯈꯨꯃꯜ ꯂꯝꯄꯥꯛ
ꯑꯣ ꯑꯣ ꯍꯣꯏ ꯈꯪꯉꯦ ꯑꯗꯨꯗ ꯆꯦꯟꯕ꯭ꯔ ꯅꯣꯏ ꯋꯥꯛꯀꯤꯡ
ꯑꯗꯨꯗ ꯆꯦꯟꯅꯩ ꯑꯩꯈꫭꯏꯗꯤ
ꯑꯣ ꯅꯨꯡꯉꯥꯏꯕ꯭ꯔꯅꯦ ꯑꯗꯨꯗ ꯆꯦꯟꯕ ꯋꯥꯛꯀꯤꯡ
ꯌꯥꯝ ꯅꯨꯡꯉꯥꯏꯌ‌ꯦ ꯃꯤꯁꯨ ꯌꯥꯝ ꯂꯥꯛꯑꯦ ꯏꯟꯕꯥꯏꯔꯣꯃꯦꯟꯗꯣ
ꯑꯣ ꯑꯣ ꯑꯩꯈꯣꯏꯗꯤ ꯀꯪꯂꯥꯗ ꯆꯦꯜꯂꯦ ꯆꯦꯟꯗꯕ ꯀꯨꯏꯔꯦ ꯑꯩꯁꯦ ꯑꯁꯤ ꯕꯣꯜ ꯂꯣꯏꯔꯛ ꯀꯟꯅ ꯆꯦꯟꯕ ꯍꯥꯎꯔꯅꯤ ꯑꯃꯨꯛꯀ
ꯀꯪꯂꯥꯒꯤ ꯕꯣꯗꯔꯗꯣ
ꯍꯣꯏ ꯍꯣꯏ ꯍꯣꯏ ꯑꯗꯨꯗꯀꯣ ꯑꯗꯨꯗ ꯆꯦꯟꯕ ꯑꯗꯨꯝ ꯆꯠꯂꯦ ꯑꯩꯁꯦ ꯏꯃꯥꯟꯅꯕꯤꯒ ꯑꯁ ꯍꯧꯖꯤꯛꯁꯨ ꯏꯃꯥꯟꯅꯕꯤꯁꯦ ꯃꯥ ꯀ‌ꯤ ꯔꯦꯟ ꯍꯣꯡꯈ꯭ꯔꯦ ꯏꯊꯥꯟꯇ ꯑꯁ ꯑꯃꯨꯛ ꯇꯥꯔꯦ ꯏꯥꯟꯅꯕꯤꯁꯨ ꯈꯨꯃꯟ ꯂꯝꯄꯥꯛꯇ ꯆꯦꯟꯕ ꯍꯥꯎꯈ꯭ꯔꯦ ꯑꯗꯨꯋꯥꯏꯗ ꯃꯥ ꯔꯦꯟ ꯍꯣꯡꯕꯒꯤ
ꯍꯧꯖꯤꯛ ꯑꯩ ꯉꯁꯥꯏ ꯍꯥꯏꯕꯗꯣ ꯅꯨꯄꯤ ꯑꯃ ꯑꯩꯕꯨ ꯑꯩꯕꯨ ꯋꯥꯔꯤ ꯁꯥꯒꯦꯅ
ꯍꯥꯏꯌꯦ ꯍꯥꯏꯕꯗꯣ ꯑꯗꯨ ꯅꯨꯞ ꯑꯗꯨ ꯅꯨꯄꯤꯗꯣ ꯁꯨꯃꯥꯏꯅ ꯇꯧꯋꯦꯕꯀꯣ
ꯍꯣꯏ
ꯃꯥꯗꯣ ꯁꯤ ꯄꯤ ꯑꯣ ꯍꯟꯗꯛ ꯂꯥꯁ ꯂꯥꯁ ꯏꯌꯥꯔ ꯁꯦꯞꯇꯦ ꯂꯥꯁ ꯏꯌꯥꯔ ꯁꯦꯇꯦꯝꯕꯔꯗ ꯃꯥꯂꯦ ꯊꯥꯕꯗꯣ
ꯍꯣꯏ
ꯑꯗꯨꯒꯤꯗꯣ ꯑꯦꯖꯥꯝ ꯊꯥꯏꯑꯦ ꯑꯗꯨ ꯊꯥꯕꯗ ꯃꯥ ꯊꯣꯛꯑꯦ ꯍꯥꯏꯌꯦ
ꯍꫭꯏ
ꯑꯗꯨ ꯐꯤꯖꯤꯛꯀꯜ ꯃꯥꯛ ꯑ ꯐꯥꯎꯋꯦ ꯍꯥꯏꯌꯦꯕ ꯔꯤꯖꯜꯗꯣ ꯊꯣꯛ ꯃꯥꯒꯤꯗꯣ
ꯍꯣꯏ
ꯑꯗꯨ ꯃꯥꯁꯨ ꯋꯥꯛꯀꯤꯡ ꯀꯪꯂꯥꯒꯤ ꯕꯣꯗꯔ ꯑꯃ ꯂꯩꯕꯗꯣ
ꯑꫭ ꯍꯣꯏ
ꯑꯗꯨꯗ ꯐꯤ ꯔꯟꯅꯤꯡꯗꯤ ꯑꯗꯨꯝ ꯇꯧꯋꯦ ꯍꯥꯏꯌꯦ
ꯑꯣ ꯑꯣ ꯈꯪꯅꯅꯤꯡꯉꯦ ꯑꯗꯨꯗꯤ
ꯑꯗꯨꯗꯤ ꯗꯦꯠ ꯇ꯭ꯋꯦꯟꯇꯤ ꯐꯣꯔ ꯃꯥꯗꯣ ꯐꯤꯖꯤꯀꯦꯜ ꯐꯤꯖꯤꯀꯦꯜ ꯇꯦꯁ ꯍꯥꯏꯕ ꯇꯥꯔꯦ ꯑꯗꯨꯒꯤ ꯔꯤꯀꯨꯃꯦꯟꯗꯨ ꯁꯤꯜꯆꯔꯗ ꯗꯦꯠ ꯗꯦꯠ ꯇ꯭ꯋꯦꯟꯇꯤ ꯊ꯭ꯔꯤꯗ ꯂꯩꯑꯦ ꯍꯥꯏꯌꯦ
ꯍꯣꯏ
ꯑꯗꯨ ꯅꯨꯄꯤꯗ ꯎꯝ ꯃꯥꯒꯤ ꯐ꯭ꯔꯦꯟꯒꯨꯝꯕ ꯂꯩꯇꯦ ꯍꯥꯏꯌꯦ
ꯍꯣꯏ
ꯑꯗꯨꯒ ꯃꯥꯗꯣ ꯎꯝ ꯍꯧꯖꯤꯛꯁꯦ ꯃꯣꯏꯒꯤ ꯐꯦꯃꯤꯂꯤ ꯍꯥꯏꯕꯗꯤ ꯃꯥꯒꯤ ꯃꯄꯥꯅꯦ ꯃꯃꯥꯅꯦ ꯑꯗꯨꯗꯤ ꯑꯥ ꯈꯨꯟꯗ ꯂꯩ ꯍꯥꯏꯌꯦ
ꯍꯣꯏ ꯍꯣꯏ
ꯑꯗꯨꯒ ꯃꯥꯁꯦ ꯐ꯭ꯔꯦꯟꯒꯨꯝꯕꯗꯤ ꯌꯥꯝꯗꯕꯩꯃꯜꯂꯦ
ꯍꯣꯏ
ꯀꯥꯛ ꯈꯔꯗ ꯌꯥꯗꯨ ꯃꯥꯁꯦ ꯑꯥ ꯁꯤꯆꯔꯗ ꯆꯠꯀꯗꯕꯗꯣ ꯃꯤ ꯂꯩꯇꯦ ꯍꯥꯏꯌꯦꯦ
ꯑꯣ ꯍꯣꯏ
ꯑꯗꯨꯒ ꯃꯥꯗꯣ ꯑꯗꯨꯒꯨꯝꯕꯗꯣ ꯈꯔ ꯅꯣꯂꯦꯖ ꯂꯩꯇꯦ ꯃ ꯑꯗꯨꯗꯣ ꯑꯩꯉꯣꯟꯗ ꯑꯩꯉꯣꯟꯗ ꯍꯥꯡꯉꯛꯄ
ꯑꯣ ꯍꯣꯏ
ꯑꯗꯨꯒꯤ ꯃꯥꯗꯣ ꯑꯩꯗꯣ
ꯋꯥꯔꯤ ꯁꯥꯕꯗꯣ ꯂꯣꯏꯔꯦ ꯑꯗꯨꯒ ꯃꯥꯗꯣ ꯑꯃꯨꯛ ꯋꯥꯔꯤ ꯁꯥꯁꯦꯅ ꯔꯤꯀ꯭ꯋꯦꯁ ꯑꯗꯨꯝ ꯇꯧꯕ
ꯍꯣꯏ ꯍꯣꯏ
ꯑꯗꯨꯒꯤ ꯈꯔ ꯋꯥꯔꯤ ꯁꯥꯕ ꯀꯨꯏꯔꯦ ꯑꯩꯈꯣꯏꯅꯁꯦ
ꯍꯣꯏ ꯍꯣꯏ ꯌꯥꯝ ꯐꯥꯏꯌꯦꯗ ꯑꯩꯁꯨ ꯈꯪꯅꯅꯤꯡꯉꯦ ꯅꯪ ꯅꯪ ꯑꯦꯛꯅꯦꯕꯤꯔꯒꯤ ꯊꯥꯕ꯭ꯔꯣ
ꯑꯅꯤꯕꯩꯒ ꯊꯥꯗꯦ ꯍꯥꯏꯗꯤ
ꯏꯦ ꯐꯤ ꯊꯥꯗꯦ
ꯑꯅꯤꯕꯤꯔ ꯍ ꯊ꯭ꯔꯤ ꯐꯣꯔ ꯌꯔꯁ ꯕꯦꯛ ꯃꯥꯂꯦ ꯑꯗꯨꯗꯤ ꯋꯥꯟ ꯏꯌꯔꯗꯤ ꯋꯥꯟ ꯏꯌꯔ ꯋꯥꯟ ꯇꯨ ꯊꯥꯕꯅꯤ ꯑꯗꯨ ꯌꯥꯎꯗꯦꯕ ꯑꯩꯣꯏꯗꯤ
ꯍꯣꯏ ꯍꯣꯏ ꯍꯣꯏ ꯉꯁꯤ ꯔꯤꯖꯥꯜ ꯊꯣꯛꯄ ꯃꯥꯜꯂꯦ ꯑꯩ ꯅꯤꯕꯤꯔꯒꯦꯀꯣ
ꯑꯅꯤꯕꯒꯤ ꯉꯁꯤ ꯊꯧꯕꯅꯦ ꯃꯣꯏꯗꯣ ꯊꯥꯕꯗꯣ ꯖꯨꯟꯗ ꯃꯂꯦꯖꯟ ꯊꯥꯕꯗꯣ
ꯎꯝ ꯍꯣꯏ ꯑꯗꯨꯒ ꯉꯁꯤ ꯔꯤꯖꯥꯕ ꯔꯤꯖꯜꯠ ꯊꯣꯛꯄ ꯃꯥꯜꯂꯦ ꯑꯦꯒꯅꯦꯕꯤꯌꯔꯒꯤ
ꯉ ꯊꯧꯕꯅꯦ ꯅꯪ ꯊꯥꯕ꯭ꯔꯣ
ꯍꯥ ꯊꯥꯗꯦ ꯁꯤ ꯁꯤ ꯏ ꯏꯒꯤꯗꯣ ꯍꯣꯏ ꯑꯩ ꯊꯥꯅꯤꯡꯗꯦ ꯑꯗꯨ ꯐꯤꯖꯤꯀꯦꯜ ꯆꯪꯕꯗꯗꯤꯀꯣ ꯀꯤ ꯑꯩ ꯐꯤꯖꯤꯀꯦꯜꯒꯨꯝꯕ ꯌꯥꯎꯔꯗꯤ
ꯑꯣ ꯑꯗꯨ ꯅꯨꯄꯤꯗꯤ ꯉꯁꯥꯏ ꯁꯥ ꯋꯥꯔꯤ ꯁꯥꯕ ꯅꯨꯄꯤꯗꯤ
ꯍꯣꯏ
ꯌꯥꯏ ꯍꯥꯏꯌꯦ ꯃꯥ ꯃꯥ ꯍꯥꯏ ꯑꯩꯗꯤ
ꯏ ꯑꯔꯝꯒꯅꯤ
ꯌꯥꯒ ꯇꯧ ꯃꯥꯜꯂꯦ ꯍꯥꯏꯕ ꯃꯥꯗꯣ ꯃꯥꯒꯤ ꯗꯤꯇꯦꯜꯁꯇꯣ ꯄꯨꯨ ꯍꯥꯏꯔꯛꯑꯦꯕ ꯑꯩꯉꯣꯟꯗꯀꯣ
ꯍ ꯍꯣꯏ ꯃꯥꯗꯤ ꯀꯥꯏꯗ ꯂꯥꯛꯑꯦ ꯍꯥꯏꯕ꯭ꯔꯣ ꯃꯥꯗꯤ ꯀꯥꯏꯗ ꯂꯥꯛꯑꯦ ꯍꯥꯏꯕ꯭ꯔꯣ
ꯀꯪꯂꯥ ꯒꯦꯠ ꯑꯗꯨ ꯁ꯭ꯋꯥꯏꯗꯅ ꯂꯩꯃꯜꯂ ꯃꯥ
ꯑꯣ ꯑꯣ
ꯉꯁꯥꯏꯗꯣ ꯑꯩꯈꯣꯏꯗꯣ ꯃꯐꯝꯗꯤ ꯐꯖꯅ ꯍꯥꯏꯕ ꯌꯥꯗꯦꯕꯀꯣ ꯁꯤ
ꯍꯣꯏ ꯍ ꯍꯣꯏ ꯍꯣꯏ ꯍꯣꯏ ꯈꯪꯉꯦ ꯈꯪꯉꯦ ꯇꯔꯦ ꯑꯗꯨ
ꯑꯗꯨꯗꯣ ꯑꯗꯨ ꯅꯨꯄꯤꯗꯣ
ꯐꯔ
ꯑꯣ
ꯑꯣ ꯑꯣ ꯑꯗꯨꯗꯤꯒꯤ ꯑꯗꯨꯝ ꯌꯥꯝ ꯄ ꯀꯔꯤ ꯍꯥꯏ ꯁꯥꯔ ꯌꯥꯝ ꯄꯥꯕ ꯃꯤꯁꯤꯡꯁꯨ ꯍꯧꯖꯤꯛꯀ ꯑꯦꯞ ꯌꯥꯝ ꯐꯥꯏꯅꯦ ꯑꯗꯨꯝ ꯊꯦꯡꯅ ꯍꯥꯏꯕꯗꯤ ꯑꯩꯈꯣꯏ ꯃꯁꯦꯟ ꯀꯔꯤ ꯍꯥꯏꯁꯤꯅ ꯑꯩꯈꯣꯏ ꯈꯛꯇ ꯑꯗꯨꯝ ꯄꯥꯕꯗꯤꯀꯣ
ꯎꯝ